ꯇꯔꯤ ꯀꯣ ꯕꯏ
ꯇꯥꯏ ꯇ ꯅꯟꯗꯔꯝ ꯁꯣꯒꯠꯄ
ꯉꯜꯗ
ꯄꯩꯁꯥ ꯄꯩꯁꯥ ꯄꯩꯁꯥ ꯇꯥꯟꯕꯒꯤꯗꯤ ꯈꯔ ꯉꯟꯕ ꯃꯥꯜꯂꯦ ꯅꯪꯁꯨ
ꯑꯁ ꯈꯪꯗꯦ ꯉꯁꯥꯏ ꯕꯣꯜ ꯌꯦꯡꯕꯒꯤ ꯐꯣꯔ ꯊꯥꯔꯇꯤꯒꯤꯗꯨ ꯌꯦꯡꯂꯡꯒ ꯄꯣꯔꯇꯨꯒꯜꯒ ꯀ꯭ꯔꯁ ꯑꯣ ꯅꯨꯡꯉꯥꯏꯇꯦꯅ ꯗꯤ ꯃꯣꯏ ꯂꯩꯍꯧꯔꯗꯤ ꯕꯣꯔꯤꯡ ꯆꯨꯗ꯭ꯔꯣ ꯀꯅꯥꯁꯨ ꯌꯦꯠꯄ ꯂꯩꯇ꯭ꯔꯦꯅ ꯇꯨꯃꯤꯟ ꯂꯩꯕꯗꯣ ꯅꯨꯡꯉꯥꯏꯇꯦꯕ ꯅꯨꯡꯁꯨ ꯅꯨꯡꯁꯤꯕ ꯔꯣꯅꯦꯜꯒꯤ ꯐꯦꯟꯁꯤꯡꯁꯦ ꯑꯗꯨꯝ ꯂꯩꯍꯧꯔꯒ ꯃꯣꯏ ꯌꯦꯠꯂꯛꯇ꯭ꯔꯗꯤ ꯑꯗꯨꯝ ꯕꯣꯔꯤꯡ ꯆꯨꯒꯅꯦꯕ ꯎꯝ
ꯎ ꯌꯥꯕꯨꯗꯤ ꯌꯥ ꯑꯗꯣ ꯑꯗ ꯉꯝꯃꯁꯨ ꯃꯊꯪꯗ ꯑꯗꯨꯝ ꯇꯠꯂꯅꯤꯃ
ꯍ ꯍꯣꯏ ꯑꯗꯨꯒꯤꯅꯤꯗ ꯃꯣꯏ ꯉꯝꯁꯨ ꯉꯝꯂꯣꯏꯗꯕꯗ
ꯃꯊꯪꯒꯤꯗꯨꯗ ꯇꯠꯇ꯭ꯔꯗꯤ ꯑꯗꯨꯗꯤ ꯐꯖꯔꯅꯤꯍꯦ
ꯎꯝ
ꯑꯗ ꯇꯜꯂꯅꯤꯗ ꯃꯊꯪꯗꯗꯤ ꯁꯣꯏꯗ꯭ꯔꯦꯗ ꯌꯥꯝ ꯃꯥꯜꯂꯈꯣꯏ ꯂꯩꯕꯗꯨꯕꯨ
ꯎꯝ
ꯏꯁꯁ ꯔꯣꯅꯦꯜꯗꯣ ꯔꯣꯅꯦꯜꯗꯣ ꯍꯥꯏꯌꯦ ꯑꯩꯁꯤꯗꯤ ꯃꯥꯒꯤ ꯄ꯭ꯂꯦꯁꯨ ꯌꯦꯡꯂꯒꯦꯅꯗꯤ ꯂꯩꯕꯅꯦ ꯑꯗꯨꯕꯨ ꯁꯅꯥꯁꯨ ꯁꯅꯥꯗꯦꯃꯗꯤ ꯑꯗꯨꯝ ꯂꯦꯞꯂꯒ ꯂꯩꯔꯦꯅꯤ
ꯑꯥ
ꯃꯤꯗ ꯃꯤꯅꯗꯤ ꯌꯥꯝ ꯄꯥꯝꯅ ꯂꯩꯕ ꯑꯩꯁꯨ ꯑꯣ ꯑꯗꯨꯗꯤ ꯃꯥꯒꯤ ꯀꯨꯝꯍꯩꯁꯨ ꯈꯔ ꯌꯦꯡꯂꯒꯦ ꯍꯥꯏꯔꯒ ꯂꯩꯔ ꯂꯩꯔꯒ ꯃꯥ ꯁꯅꯥꯁꯨ ꯁꯅꯗꯦ ꯂꯦꯞꯂꯒ ꯃꯤꯅ ꯕꯣ ꯄꯤꯔꯛꯄ ꯉꯥꯏꯔ ꯂꯩꯔꯦ ꯄꯤꯔꯛꯄꯗꯁꯨ ꯆꯟꯕꯁꯨ ꯍꯩꯇꯦ
ꯑꯗꯨꯗ ꯍꯥꯏꯗ ꯈꯪꯗꯦꯁ ꯃꯥꯁꯤꯗ ꯅꯍꯥꯟꯗꯤ ꯅꯍꯥꯟꯗꯤ ꯑꯗꯨꯝ ꯈꯔ ꯍꯩꯔꯝꯃꯅꯤ ꯍꯧꯖꯤꯛꯇꯤ ꯍꯨꯈ꯭ꯔꯦꯗꯅ
ꯎꯝ ꯈꯟꯅꯨꯈ꯭ꯔꯦ
ꯑꯗꯨꯕꯨ ꯍꯟꯅꯨꯔꯁꯨ ꯃꯤ ꯈꯔꯗꯤ ꯆꯦꯟ ꯆꯣꯡꯗꯅ ꯈꯔ ꯇꯧꯋꯤꯗꯅ
ꯑꯥ ꯅꯣꯏꯒꯤ ꯅꯣꯏꯒꯤ ꯃꯦꯁꯤ ꯈꯣꯏꯗ꯭ꯔꯣ
ꯑꯥ
ꯅꯣꯏꯒꯤꯌꯥꯝ ꯅꯌꯥꯝꯕ ꯃꯦꯁꯤ ꯑꯣꯏꯗꯣꯏꯔꯣ
ꯍꯣꯏ ꯃꯗꯛ ꯈꯣꯏꯁꯨ ꯑꯗꯨꯝ ꯃꯣꯗ꯭ꯛ ꯈꯣꯏꯁꯨ ꯑꯗꯨꯝ ꯍ ꯑꯍꯟꯗꯤ ꯑꯣꯏꯔꯤꯦꯗꯅ ꯑꯗꯨ ꯃꯣꯏꯗꯤ ꯑꯗꯨꯝ ꯆꯦꯟ ꯆꯣꯡꯉ ꯑꯗꯨꯝ ꯁꯥꯟꯅꯔꯤꯅ
ꯍꯣꯏ ꯍꯧꯗꯛꯇꯤ ꯆꯍꯤ ꯅꯤꯐꯨꯁꯨ ꯌꯥꯎꯔꯕꯅꯤꯗ ꯍꯣꯏꯗꯨ ꯔꯣꯅꯥꯜ ꯑꯗꯨꯅ ꯆꯦꯦ ꯃꯥꯡꯕ ꯍꯟꯕꯅꯦ ꯑꯗꯨꯒ ꯑꯁꯤꯅ ꯆꯦ ꯃꯥꯡꯕ ꯎꯝ ꯃꯥꯗꯒꯤ ꯑꯉꯥꯡ ꯑꯣꯏꯕ ꯍꯥꯏꯇꯥꯔꯦ
ꯑꯗꯨꯗꯣ ꯑꯗꯨꯒꯤ ꯈꯤꯇꯪ ꯈꯦꯅꯕꯅꯦꯕ
ꯎꯝ
ꯐꯖꯝꯍꯟꯗꯕꯒꯤ ꯍꯥꯏꯕꯅꯤꯗ ꯃꯣꯏ
ꯍꯣꯏꯗ ꯍꯣꯏꯗꯗꯥ ꯍꯥꯏ ꯊꯤꯕꯤꯌꯨꯗ ꯑꯩꯈꯣꯏꯒꯤ ꯑꯥꯏꯗꯕꯨꯗꯤ
ꯎꯝ
ꯅꯪꯒꯤ ꯑꯏꯗꯣꯜꯣ
ꯑꯩꯅ ꯑꯗꯨꯃꯥꯏꯅ ꯍꯥꯏꯔꯒ ꯅꯪ ꯍꯥꯏꯅꯤꯡꯉꯥꯏ ꯂꯩꯇ꯭ꯔꯤꯅꯦ ꯐꯒꯤ ꯇꯧꯅꯤꯗ ꯅꯁꯛ ꯀꯩꯅ ꯅꯪꯒꯤ ꯔꯤꯌꯦꯛꯁꯟ ꯌꯦꯡꯉꯦꯅ ꯍꯥꯏꯕ ꯋꯥꯅꯤꯗ ꯑꯩꯁꯨ ꯃꯦꯆꯤꯟꯅꯤꯗ
ꯗ ꯅꯪ ꯃꯦꯁꯤꯅꯦ ꯍꯥꯏꯕ ꯈꯪꯉꯤꯗ
ꯑꯠꯆꯥ ꯑꯩꯩꯅ ꯃꯦꯁꯤꯈꯣꯏꯅꯤ ꯁꯦꯃꯤ ꯐꯥꯎꯗ ꯀꯥꯔꯅꯤ ꯐꯥꯏꯅꯦꯜ ꯐꯥꯎ ꯀꯥꯕ ꯌꯥꯏ ꯆꯥꯟꯁ ꯋꯥꯡꯉꯦ
ꯍ
ꯑꯍꯤꯡ ꯄꯨꯡ ꯑꯍꯨꯝ ꯃꯈꯥꯏꯗꯗꯤ ꯍꯣꯏ ꯉꯝꯕ ꯌꯥꯏꯗ ꯋꯥꯜꯀꯞ
ꯋꯥꯔꯜ ꯀꯞ ꯉꯝꯕ ꯊꯥꯖꯕ ꯑꯗꯨꯝ ꯂꯩꯌꯦꯗ ꯃꯣꯏꯁꯨ ꯀꯥꯒꯅꯤꯗꯣ
ꯐ꯭ꯔꯥꯟꯁ ꯐ꯭ꯔꯥꯟꯁꯁꯨ ꯁꯤꯗꯧ ꯃꯥꯥꯟꯗ ꯑꯔꯖꯦꯟꯇꯤꯅꯥꯁꯨ ꯁꯤꯗꯧ ꯃꯥꯥꯟꯗ ꯏꯁꯄꯦꯟꯁꯨ ꯑꯗꯨꯝ ꯇꯠꯀꯅꯤ ꯃꯊꯛ ꯀꯥꯔꯛꯄꯗ ꯉꯃꯅꯤ ꯀꯩꯅꯣ
ꯑꯥꯔꯖꯦꯟꯇꯤꯅꯥꯁꯤꯡꯁꯦ ꯂꯗꯤ ꯑꯗꯨꯝ ꯂꯩꯌꯦꯕ
ꯂꯛ ꯁ ꯂꯛ ꯁꯨꯅꯤ ꯑꯗꯨ ꯑꯣꯏꯔꯁꯨ ꯚꯥꯏ ꯃꯣꯏꯁꯦ ꯌꯨꯅꯤꯇꯤ ꯑꯃ ꯂꯩꯕ
ꯎꯝ ꯃꯣꯏꯒꯤ ꯀꯥꯔꯦꯁ ꯀꯔꯤꯁꯨ ꯌꯥꯝ ꯂꯩꯕꯅꯤ
ꯑꯗꯨꯅꯦ
ꯇꯧꯁꯦꯗꯤ ꯇꯧꯕ ꯉꯝꯕ ꯇꯤꯝꯅꯤ ꯑꯗꯨꯁꯨ ꯌꯥꯝ ꯃꯤꯗꯤ ꯌꯥꯝ ꯆꯥꯎꯗ ꯆꯥꯎꯗ꯭ꯔꯦ ꯑꯗꯨꯒ
ꯎꯝ
ꯃꯣꯏꯒꯤ ꯀꯔꯦꯖꯇꯨꯗꯤ ꯌꯥꯏꯍꯦ
ꯌꯥꯏ ꯌꯥꯏ ꯗꯤ ꯃꯔꯤꯌꯥꯗꯨ ꯃꯤꯁ ꯇꯧꯑꯦꯅꯦ
ꯎꯝ ꯔꯐ ꯇꯧꯒꯦ ꯍꯥꯏꯔꯁꯨ ꯉꯝꯕ ꯇꯤꯝꯅꯦ ꯑꯔꯖꯦꯟꯇꯤꯅꯥꯗꯣ
ꯃꯥꯅꯦ ꯃꯥꯅꯦꯗ ꯌꯥꯝ ꯐꯖꯩꯗ
ꯎꯝ ꯃꯣꯏꯒꯤ ꯁꯥꯟꯅꯕ ꯑꯗꯨꯝ ꯐꯖꯩꯗ ꯃꯣꯏꯒꯤ ꯁꯥꯟꯅꯕ ꯃꯑꯣꯡꯗꯣ ꯃꯣꯏꯒꯤ ꯄꯁꯤꯒꯨꯝꯕꯁꯨ ꯑꯗꯨꯝ ꯐꯖꯩꯑꯕ ꯊꯨ ꯊꯨꯒꯦꯗꯩ ꯊꯨꯕ ꯉꯝꯕ
ꯃꯥꯅꯦ ꯃꯥꯅꯦ ꯃꯥꯅꯦ
ꯌꯥꯝ ꯊꯨꯕꯅꯦ ꯃꯣꯏ ꯁꯅꯒꯦ ꯁꯥꯅꯕ ꯁꯥꯟꯅꯒꯦꯅ ꯁꯥꯟꯅꯕ ꯀꯥꯟꯗ ꯄꯁꯤꯡꯗꯣ ꯇꯛ ꯇꯛ ꯇꯛ ꯇꯧꯔꯒ ꯃꯦꯁꯤꯗꯣ ꯌꯧꯔꯗꯤ ꯑꯗꯨꯝ ꯆꯜꯂꯦ
ꯎ ꯕꯣꯜꯗꯣ ꯃꯣꯏ ꯀꯩꯅꯣ ꯇꯧꯗꯦꯏꯕ ꯕꯣꯜꯗꯤ ꯀꯔꯤ ꯍꯥꯏꯁꯤꯔꯦ ꯕꯦꯁꯤꯗꯤ ꯑꯗꯨꯝ ꯄ ꯄꯤꯗꯦꯕꯀꯣ ꯑꯗꯨꯝ ꯄꯤꯕ ꯀꯥꯟꯗꯗꯤ ꯑꯗꯨꯝ ꯒꯦꯝꯗꯣ ꯆꯦꯟꯖ ꯇꯧꯌꯦꯗꯅ ꯑꯗꯨꯒꯤꯅꯤ ꯐꯖꯕꯁꯦ ꯔꯣꯅꯥꯜꯗꯣ ꯔꯣꯅꯥꯜꯗꯣ ꯈꯣꯏꯗꯤ ꯃꯤꯒꯤ ꯕꯥꯎꯟꯗꯔꯤꯗꯒꯤ ꯇꯧꯔꯒ ꯉꯥꯏꯅ ꯂꯩꯔꯦ ꯗꯤꯐꯦꯟꯗꯔꯗꯒꯤ ꯍꯦꯟꯅ ꯐꯖꯅ ꯃꯥꯅ ꯗꯤꯐꯦꯟ ꯇꯧꯔꯤ
ꯅꯍꯥꯟ ꯀꯅꯥ ꯀꯅꯥꯅꯣ ꯁꯅꯥꯕꯗꯣ ꯃꯥꯒꯤ ꯀꯤꯞꯄꯔ ꯑꯣꯏꯅ ꯂꯦꯞꯄꯗꯨ ꯃꯤꯒꯤ ꯒꯣꯜ ꯄꯣꯁꯇ
ꯀꯣꯂꯣꯕꯤꯌꯥ ꯑ ꯅꯠꯇꯦ ꯃꯗꯨꯒꯤꯗꯨ ꯃꯣꯏꯅ ꯑ ꯃꯗꯨꯗ ꯃꯣꯏ ꯉꯝꯗꯦꯀꯣ ꯑꯃꯨ ꯀꯣꯂꯂꯝꯕꯤꯌꯥꯗꯅꯤ
ꯎꯝ ꯅ꯭ꯌꯨ ꯀꯣꯂꯣꯕꯤꯌꯥ ꯒꯣꯜ ꯀꯤꯞꯄꯔ ꯍꯥꯏꯅ ꯃꯣꯏ ꯊꯥꯒꯠꯄꯗꯣ ꯃꯤꯁꯤꯡꯅ ꯅ꯭ꯌꯨ ꯒꯣꯜ ꯀꯤꯄꯔ ꯍꯥꯏꯕ ꯀꯗꯔꯗꯣ ꯂꯦꯞꯄ꯭ꯔ ꯂꯩꯔꯦꯅꯦ
ꯈꯪꯗꯦꯗ ꯃꯤꯅ ꯍꯥꯏꯊꯤꯔꯁꯨ ꯑꯗꯨ ꯃꯣꯏꯁꯦ ꯇꯥꯔꯣꯏꯕ ꯂꯤꯖꯦꯟ ꯑꯣꯏꯔꯕꯅꯤꯅ
ꯎꯝ ꯍꯥꯏꯕꯗꯤ ꯑꯗꯨꯝ ꯌꯦꯡꯕꯀꯥꯟꯗ ꯃꯣꯏ ꯇꯤꯝꯗꯨ ꯆꯟꯕꯁꯨ ꯍꯩꯇꯦꯅꯦ ꯈꯪꯗꯦ ꯇꯤꯝ ꯄ꯭ꯂꯦꯌꯔꯗꯤ ꯏꯁꯇꯥꯔ ꯉꯥꯛ ꯈꯛꯇꯅꯦ ꯑꯗꯣ
ꯒꯤ ꯍꯩꯕꯅꯦꯕ ꯃꯣꯏꯁꯦ ꯑꯗꯨꯕꯨ ꯄꯨꯁꯤꯟꯕ ꯃꯇꯝꯗ ꯃꯤ ꯑꯇꯣꯞꯄꯕꯨ ꯄꯤꯔꯒ ꯆꯜ ꯆꯜꯂꯗꯤ ꯀꯔꯤ ꯍꯥꯏꯁꯤꯔ ꯑ ꯀ ꯗꯤꯀꯣꯔꯠ ꯃꯅꯥꯛꯇ ꯂꯥꯛꯄ ꯀꯥꯟꯗ ꯃꯣꯏꯁꯦ ꯑꯗꯨꯝ ꯒꯣꯜ ꯆꯟꯅꯤꯡꯉꯛꯇꯣꯅ ꯍꯥꯏꯕ ꯄꯣꯁ ꯄꯥꯁ ꯄꯤꯗꯕꯤ ꯑꯗꯨꯒꯤꯅꯦꯕ ꯑꯗꯨꯃꯥꯏꯅ ꯁꯥꯅꯔꯗꯤ ꯁꯨꯡꯌꯥ ꯌꯥꯔꯔꯣꯏ ꯅꯍꯥꯟ ꯁꯦꯀꯦꯟ ꯃꯦꯆ ꯃꯣꯏꯅ ꯑꯗꯨꯅꯦ ꯁꯐꯤꯁꯇ ꯇꯥꯏꯇꯜ ꯃꯁꯥ ꯄꯥꯔꯁꯣꯅꯦꯜ ꯇꯥꯏꯇꯜ ꯍꯣꯠꯅꯔꯤꯕꯅꯦꯕ
ꯎꯝ ꯂꯤꯗꯔ ꯂꯤꯗꯔꯗꯤ ꯁꯨꯏꯗꯣ ꯃꯗꯤ ꯃꯦꯟ ꯃꯦꯟ ꯂꯤꯗꯔ ꯇꯥꯏꯇꯔ ꯍꯣꯠꯅꯕ ꯀꯥꯟꯗ ꯃꯦꯟ ꯂꯤꯗꯔꯗꯤ ꯁꯨꯏꯗꯨꯅꯤꯅꯦ
ꯑꯗꯨꯅꯤꯅꯦ
ꯁꯨꯏ ꯅꯨꯄꯥꯗꯨ
ꯍꯟꯗꯛꯇꯤ ꯃꯥ ꯁꯥꯎꯕ ꯈꯔꯗꯤ ꯐꯔꯦ
ꯎꯝ ꯎꯝ
ꯅꯍꯥꯟ
ꯍꯥꯏꯕꯗꯤ ꯃꯥꯁꯨ ꯈꯔ ꯏꯃꯣꯁꯅꯦꯜ ꯑꯣꯏꯈ꯭ꯔꯦꯕ ꯔꯤꯇꯥꯜ ꯆꯠꯀꯗꯧꯕꯅꯤꯅꯀꯣ
ꯅꯍꯥꯟꯗꯤ ꯏꯃ ꯕꯣꯜ ꯄꯤꯗ꯭ꯔꯗꯤ ꯁꯥꯎꯔꯒ ꯑꯉꯥꯡꯅꯒ ꯃꯁꯥ ꯃꯁꯥꯒꯤ ꯑꯉꯥꯡ ꯑꯦꯛꯇꯤꯡꯒ ꯇꯧꯔꯒ ꯁꯤꯗ ꯚꯣꯠ ꯄꯤꯕ ꯌꯥꯕꯗꯕ ꯀꯥꯏꯅ ꯇꯧꯔꯒ ꯇꯧꯔ ꯂꯩꯕꯅꯦ ꯑꯗꯨ ꯐꯥꯔꯁ ꯃꯦꯠꯆꯇ ꯗ꯭ꯔꯣ ꯆꯠꯈ꯭ꯔꯦ ꯁꯦꯀꯦꯟ ꯃꯦꯠꯆꯇ ꯒꯣꯜ ꯑꯅꯤ ꯆꯟꯕꯒꯤ ꯑꯦꯝꯕꯦꯛ ꯑꯕꯦꯛ ꯑꯩ ꯍꯜꯂꯛꯈ꯭ꯔꯦ ꯍꯜꯂꯛꯈ꯭ꯔꯦ ꯍꯥꯏ ꯍꯥꯏ ꯂꯩꯔꯃꯅꯤꯅꯦ ꯃꯨꯀ ꯊꯥꯔꯠ ꯃꯦꯁꯇ ꯣꯠꯁꯤꯟꯗ꯭ꯔꯦ ꯑꯗꯨꯗꯤ ꯏ ꯃꯥꯥꯟꯍꯟꯈ꯭ꯔꯦ ꯉꯔꯥꯡ ꯑ ꯉꯁꯤ ꯑꯌꯨꯛꯀꯤꯗ ꯒꯣꯜ ꯑꯃ ꯄꯦꯅꯥꯜꯇꯤ ꯆꯟꯕꯒꯤ ꯅꯍꯥꯟ ꯃꯤꯁꯤꯅ ꯄꯦꯅꯣꯜꯇꯤ ꯀꯥꯎ ꯀꯥꯟꯗꯗꯤ ꯀꯔꯤ ꯀꯔꯤ ꯍꯥꯏ ꯑꯗꯨꯒꯁꯨ ꯃꯤꯁ ꯇꯧꯈꯤꯕꯒꯤ ꯑꯁ ꯑꯗꯨꯅꯦꯍꯥꯏ
ꯉꯁꯥꯏꯗ ꯌꯥꯝ ꯈꯗꯣꯛꯅꯤꯡꯕ ꯑꯃ ꯂꯩꯅꯦ ꯃꯣꯏ ꯀ꯭ꯔꯨꯁꯤꯌꯥꯒ ꯁꯥꯟꯅꯕ ꯃꯇꯝꯗ ꯃꯥ ꯑꯣꯞꯁꯥꯏꯠꯇ ꯑꯃ ꯆꯠꯂꯦꯗꯅ ꯑꯣꯐꯁꯥꯏꯗꯦ ꯆꯂꯀ ꯆꯥꯟꯂꯒ ꯁꯨꯏꯗꯣ ꯂꯥꯎꯒꯦꯅ ꯇꯧꯕꯅꯦꯕ ꯑꯗꯨ ꯂꯧꯊꯣꯛꯀꯦꯗ ꯆꯅꯔꯛꯄ ꯀꯥꯟꯗ ꯐ꯭ꯔꯤꯅꯀꯣ ꯅꯠꯇꯦ ꯑꯣꯞꯁꯥꯏꯠ ꯍꯥꯏꯔꯛꯄ ꯑꯗꯨꯒꯤ ꯁꯔꯤ ꯇꯧꯗꯕ ꯇꯧꯒꯦꯅ ꯑꯃ ꯆꯣꯡꯕ ꯍꯧꯔꯕꯅꯦꯕ
ꯑꯆꯥ
ꯑꯣꯞꯁꯥꯏꯠ ꯌꯦꯡꯕꯁꯤꯡꯅ ꯑꯣꯞꯁꯥꯏꯠꯅꯦ ꯍꯥꯏꯔꯛꯄꯒꯤ ꯄ꯭ꯂꯦꯞ ꯇꯧꯈ꯭ꯔꯦꯕ ꯃꯥꯥꯗꯣ
ꯏꯀꯥꯏ ꯕ ꯏꯀꯥꯏꯕ ꯍꯧꯔꯦꯗ ꯃꯥꯒ ꯌꯦꯡꯂꯒ
ꯈꯪꯗꯦ ꯃꯥ ꯃꯥꯒꯤ ꯖꯒꯣꯏꯁꯨ ꯌꯦꯡꯂꯡꯒꯦꯅ ꯌꯦꯡꯕꯅꯦ ꯑꯗꯨ ꯖꯒꯣꯏꯁꯨ ꯁꯥꯗꯦꯠ ꯂꯥꯁ ꯗꯥꯟꯁ ꯍꯥꯏꯔꯒ ꯗꯥꯟꯁꯇ ꯇꯧꯗꯦꯅꯦ ꯎꯝ
ꯈꯪꯗꯦ ꯌꯥꯗ꯭ꯔꯦꯗ ꯃꯥꯅꯤ
ꯍꯌꯦꯡ ꯃꯦꯁꯤꯒꯤ ꯖꯒꯣꯏ ꯑꯃꯨꯛ ꯌꯦꯡꯕ ꯇꯥꯔꯦ
ꯃꯦꯁꯤꯗꯤ ꯍꯌꯦꯡꯗꯤ ꯚꯥꯏ ꯐꯨꯜ ꯃꯦꯁ ꯅꯥꯗ꯭ꯔꯁꯨ ꯉꯝꯒꯅꯤꯗ
ꯎꯝ
ꯑꯗꯨꯕꯨ ꯅꯣꯛꯥꯎꯠ ꯅꯣꯀꯠ ꯔꯥꯎꯟꯃꯤꯟꯅꯕ ꯐꯨꯜꯃꯦꯁꯤ ꯑꯗꯨꯝ ꯁꯥꯟꯅꯔꯅꯤ
ꯎꯝ
ꯑꯁ ꯉꯔꯥꯡ ꯑꯩ ꯀꯣꯆꯤꯡ ꯏꯟꯁꯇꯤꯇ꯭ꯌꯨꯠꯇ ꯑꯩ ꯊꯕꯛ ꯆꯠꯄꯅꯦꯕ ꯊꯛ ꯑꯦꯗꯃꯤꯁꯟꯒꯤꯗꯃꯛꯇ ꯎ ꯋꯥ ꯉꯥꯡꯅꯕ ꯆꯠꯄꯅꯦꯕ ꯑꯩꯈꯣꯏ ꯏꯅꯥꯎꯅꯨꯄꯥ ꯃꯥꯒꯤ ꯏꯌꯥꯝꯕꯒꯤ ꯃꯆꯥꯒꯤ ꯏꯅꯥꯎꯅꯨꯄꯥ ꯅꯠꯇꯦ
ꯑ
ꯑꯗ ꯆꯠꯄ ꯀꯥꯟꯗ ꯑꯩꯉꯣꯟꯗ ꯍꯥꯏꯔꯛꯑꯅꯦ ꯅꯪ ꯕꯦꯡꯒꯤ ꯊꯕꯛꯀꯨꯝꯕ ꯇꯧꯅꯤꯡꯕꯗꯤ ꯊꯕꯛ ꯂꯩꯌꯦ ꯑꯩꯅ ꯑꯩꯗꯤ ꯃꯣꯏꯒꯤ ꯀꯣꯆꯤꯡꯗ ꯇꯧꯗꯕꯅꯦꯕ
ꯎꯝ
ꯅꯪ ꯊꯕꯛ ꯇꯧꯅꯤꯡꯕꯗꯤ ꯕꯦꯡꯒꯤ ꯃꯤꯅꯁꯨ ꯌꯥꯝ ꯍꯥꯏꯔꯛꯑꯦ ꯃꯤ ꯂꯩꯔꯗꯤ ꯍꯥꯏꯔꯛꯑꯣꯅ ꯈꯔ ꯌꯥꯕ ꯈꯣ ꯃꯤꯀꯣ ꯂꯥꯏꯅ ꯍꯥꯏꯌꯦ ꯑꯗꯨ ꯑꯩꯕꯨꯗꯨ ꯇꯧꯅꯤꯡꯕ꯭ꯔ ꯅꯍꯥꯡꯉꯕ ꯁꯦꯂꯔꯤꯗꯤ ꯀꯨꯟꯒ ꯀꯨꯟꯊ꯭ꯔꯥ ꯃꯔꯛꯇ ꯍꯥꯏꯔꯝꯕꯅꯤꯅ ꯦ ꯑꯩꯅ ꯍꯧꯖꯤꯛ ꯍꯧꯖꯤꯛꯇꯤ ꯇꯧꯅꯤꯡꯗꯦ ꯅꯦꯛꯁ ꯇꯥꯏꯝ ꯇꯧꯅꯤꯡꯉꯗꯤ ꯑꯩꯅ ꯍꯣꯠꯅꯔꯛꯀꯦꯅ ꯍꯥꯏꯔꯝꯕꯅꯦ
ꯑꯣ ꯀꯟ ꯍꯝꯄꯦꯡꯒꯤꯗꯤ
ꯑꯁ ꯕꯦꯡꯒꯤ ꯑꯩ ꯇꯧꯅꯤꯡ ꯄ꯭ꯔꯥꯏꯚꯦꯗꯤ ꯇꯧꯅꯤꯡꯗꯦꯗ ꯁꯦꯟꯇ꯭ꯔꯦꯜ ꯑꯣꯏꯅ ꯝ ꯇꯧꯔꯒꯦ
ꯅꯪꯒꯤ ꯍꯦꯜꯃꯦꯠ ꯃꯥꯡꯉꯦ ꯍꯥꯏꯕꯗꯨꯣ ꯉꯔꯥꯡꯔꯣ ꯑꯗꯨꯒꯤ
ꯍꯣꯏ ꯑꯗꯨꯗꯨ ꯋꯥꯔꯤ ꯁꯥꯟꯅ ꯂꯣꯏꯔꯒ ꯑꯦꯗꯃꯤꯁꯟ ꯇꯧꯔꯒ ꯂꯣꯏꯁꯤꯜꯂꯒ ꯊꯣꯔꯛꯄ ꯀꯥꯟꯗ ꯍꯦꯜꯃꯦꯠꯇ ꯂꯩꯔꯝꯗ꯭ꯔꯦ ꯑꯩꯅ ꯒꯥꯔꯤ ꯃꯊꯛꯇ ꯊꯝꯂꯝꯅꯦꯕ ꯍꯥꯏꯕꯗꯤ ꯑꯗꯨꯗꯤ ꯅ ꯑꯩ ꯒꯥꯔꯤ ꯃꯅꯨꯡ ꯍꯦꯜꯃꯦꯠꯇ ꯄꯨꯔ ꯆꯪꯅꯤꯡꯗꯕ
ꯃꯤ ꯑꯇꯩꯁꯨ ꯑꯗꯨꯝ ꯃꯤ ꯑꯇꯩꯁꯨ ꯑꯗꯨꯝ ꯃꯄꯥꯟꯗ ꯑꯗꯨꯝ ꯊꯝꯂꯝꯝꯕ꯭ꯔꯥ ꯍꯦꯜꯃꯦꯠꯁꯤꯡꯗꯣ
ꯈꯔꯗꯤ ꯂꯩꯕꯅꯦ ꯑꯅꯤ ꯑꯍꯨꯝ ꯒꯥꯔꯤꯅꯤ ꯍꯈꯣꯏ ꯇꯔꯥ ꯑꯃ ꯂꯩ ꯑꯗꯨ ꯍꯦꯜꯃꯦꯠꯇꯤ ꯑꯅꯤ ꯑꯍꯨꯝ ꯂꯩꯕꯅꯦ ꯑꯩꯅ ꯌꯦꯡꯈ꯭ꯔꯕꯅꯦꯕ ꯑꯩꯒꯤ ꯍꯦꯜꯃꯦꯠꯇꯨ ꯌꯥꯝ ꯑꯇꯥꯡꯕꯗꯤ ꯅꯠꯇꯦ ꯍꯥꯏꯕꯗꯤ ꯂꯩ ꯂꯤꯁꯤꯡ ꯑꯃꯒ ꯆꯅꯤꯔꯥ ꯀꯌꯥ ꯑꯃ ꯄꯤꯕꯅꯦꯕ ꯑꯗꯨꯕꯨ ꯂꯤꯁꯤꯡ ꯑꯃ ꯆꯅꯤ ꯑꯣꯏꯔꯁꯨ ꯈꯔ ꯐꯥꯎꯗꯅꯦꯕ ꯍꯦꯜꯃꯦꯠꯇ ꯂꯩꯗꯅ ꯄꯔꯤ ꯍꯣꯏ ꯑꯩꯒꯤꯗꯨ ꯎꯗ꯭ꯔꯥ ꯄ꯭ꯔꯤꯟ ꯄ꯭ꯔꯤꯟ ꯈꯔ ꯌꯥꯎꯕꯅꯦꯕ ꯑꯗꯨꯒ ꯄ꯭ꯔꯤꯟ ꯌꯥꯎꯔꯒ ꯄ꯭ꯔꯤꯟꯗꯨ ꯃꯌꯥꯒꯤꯒꯨꯝꯅ ꯊꯣꯛꯄ ꯅꯠꯇꯦꯕ ꯑꯍꯣꯡꯕꯒꯨꯝꯅ ꯈꯣꯠꯄꯇ ꯊꯣꯛꯑꯣꯏꯗꯅ ꯃꯣꯏꯒꯤ ꯑꯗꯨꯗꯤ ꯑꯩꯒꯤꯗꯨꯗꯤ ꯄꯨꯔꯥ ꯀꯩꯅꯣꯃ ꯐꯤꯅꯤꯁ ꯂꯣꯏꯈ꯭ꯔꯦꯔꯤꯕ ꯂꯦꯌꯔ ꯀꯣꯇꯤꯡ ꯇꯧꯕꯗꯨꯗꯅꯦꯕ ꯃꯣꯏꯁꯦ ꯑꯗꯨꯒ ꯒ꯭ꯂꯥꯁꯇꯨꯁꯨ ꯑꯩꯒꯗꯣ ꯈꯔ ꯃꯨꯕꯅꯦꯕ
ꯎꯝ
ꯃꯨꯕꯥ ꯍꯥꯏ ꯄꯁꯤ ꯑꯗꯨꯝ ꯎꯕꯅꯤꯗ
ꯎꯁꯤꯟꯒꯗꯧꯕꯅꯤꯅꯦ ꯑꯩ
ꯑꯗꯨꯅꯦ ꯍꯟꯗꯛ ꯉꯔꯥꯡ ꯑꯃꯃꯨꯛ ꯂꯩꯈ꯭ꯔꯦ ꯑꯣꯔꯤꯖꯤꯅꯦꯜ ꯕꯦꯒꯥꯒꯤꯗꯣ
ꯎꯝ
ꯂꯤꯁꯤꯡ ꯑꯃ ꯆꯥꯝꯃꯉꯥ ꯄꯤꯕꯗꯣ ꯂꯩꯈ꯭ꯔꯦ ꯂꯤꯁꯤꯡ ꯑꯃ ꯅꯥꯏꯟ ꯋꯥꯟ ꯊꯥꯎꯖꯟ ꯅꯥꯏꯟ ꯍꯟꯗ꯭ꯔꯦꯠ ꯑꯦꯝꯥꯔ ꯄꯤꯅꯤꯗ ꯑꯗꯨ ꯑꯣꯐꯔ ꯈꯔ
ꯎꯝ
ꯂꯧ ꯈ
ꯅꯪ ꯑꯗꯨꯗ ꯒꯥꯔꯤ ꯂꯩꯔꯕꯣ
ꯁꯀꯨꯇꯤ ꯂ ꯏ꯭ꯔꯗ ꯅꯥꯟꯦ ꯂꯥꯁꯦ
ꯑꯩꯗꯤ ꯈꯪꯗꯦꯍꯦ ꯅꯪ ꯏꯁꯀꯨꯇꯤ ꯑꯗꯨꯗ ꯂꯩꯈ꯭ꯔꯦ ꯍꯥꯏꯕꯗꯣ
ꯑꯥ
ꯁꯀꯨꯇꯤ ꯁ꯭ꯀꯨꯇꯤ ꯊꯧꯔꯒ ꯑꯗꯨꯗ ꯂꯥꯛꯄ ꯃꯇꯝꯗ ꯂꯩꯔꯤ ꯀꯩꯅꯣ ꯗꯦꯜꯂꯤꯗꯒꯤ ꯂꯩꯕ꯭ꯔꯣ ꯅꯠꯇ꯭ꯔꯕ